ꯇꯥꯔꯦ ꯇꯥꯔꯦ
ꯎꯝ ꯍ ꯅꯪꯗꯤ ꯑꯍꯟ ꯌꯥꯝ ꯁꯥꯅꯤꯡꯗꯕ ꯃꯥꯜꯂꯦ ꯑꯗꯣ ꯑꯃꯥ ꯅꯨꯄꯤ ꯑꯃꯗꯣ ꯉꯁꯥꯏꯗꯣ ꯑꯍꯟ ꯌꯥꯝꯅ ꯁꯥꯅꯤꯡꯈꯤꯕꯅꯤꯅꯦ꯫
ꯃꯥꯗꯤ ꯑꯩꯉꯣꯟꯗꯒꯤꯁꯨ ꯈꯔꯗꯤ ꯍꯥꯟꯗꯤ ꯍꯥꯟꯕꯅꯤꯅ
ꯑꯣ ꯑꯗꯨꯒꯤ
ꯑꯁ ꯑꯩꯒꯤ ꯃꯔꯨꯞꯁꯤꯡ ꯑꯩꯒꯤ ꯖꯒꯥ ꯂꯩꯇꯦ ꯍꯥꯏꯗꯤ ꯍꯟꯥꯕ ꯉꯥꯛꯇꯅꯦ ꯆꯍꯤ ꯑꯍꯨꯝ ꯃꯔꯤ ꯍꯥꯟꯕ ꯉꯥꯛꯇꯅꯦ
ꯑꯣ ꯑꯗ ꯅꯍꯥꯟꯗꯒꯤ ꯑꯍꯟ ꯑꯣꯏꯔꯦ ꯆꯍꯤ ꯀꯨꯟꯊꯔꯥ ꯍꯦꯜꯂꯦ ꯀꯥ ꯇꯧꯔꯒ꯫
ꯍ ꯍ ꯍ
ꯃꯥꯗꯣ ꯑꯁꯦꯡꯃ ꯍꯥꯏꯔꯗꯤ ꯆꯍꯤ ꯀꯨꯟꯊ꯭ꯔꯥ ꯍꯦꯜꯂꯦ ꯑꯗꯨꯝ ꯍꯥꯏꯔ ꯂꯩꯔꯝꯃꯗꯤ ꯑꯩꯗꯣ꯫ ꯆꯦꯟꯕ ꯌꯥꯏꯔꯦ ꯀꯩ ꯀꯩꯅꯣ ꯍꯥꯏꯖꯤꯟꯒꯦ ꯇꯧꯕꯅꯦ ꯑꯗꯣ ꯃꯥꯅ ꯎꯝ ꯃꯡꯍꯟꯈꯔ꯭ꯦꯕꯥ ꯇꯣꯄꯤꯛꯇꯣ ꯎꯝ ꯑꯍꯟ ꯌꯥꯝ ꯁꯟꯅꯤꯡꯕ ꯃꯈꯣꯏꯁꯦ ꯑꯩꯗꯤ ꯌꯥꯝ ꯁ ꯍꯥꯏꯈꯤꯕꯅꯦꯕ ꯑꯗꯨꯅ ꯇꯧꯒꯦ ꯇꯔꯒ ꯃꯅꯥ ꯀꯩꯅꯣ ꯇꯧꯈꯦ ꯎꯝ
ꯑꯁ ꯅꯍꯥꯟꯕꯗꯤ ꯑꯩꯈꯣꯏ ꯆꯍꯤ ꯇ꯭ꯋꯦꯟꯇꯤ ꯇꯨꯒꯨꯝꯕ ꯑꯩ ꯑꯗꯨ ꯃꯇꯝꯗꯗꯤ ꯍꯥꯏꯗꯤ ꯍꯥꯟꯅ ꯌꯥꯝꯆꯥꯅꯤꯡꯕꯁꯨ ꯅꯠꯇꯕ ꯑꯩꯁꯦ ꯍꯧꯖꯤꯛ ꯑꯥ ꯃꯇꯝ ꯂꯩꯇ꯭ꯔꯦ ꯀꯥꯏꯅ ꯍꯥꯏꯗꯤ ꯑꯩ ꯇꯧꯒꯗꯕ ꯊꯕꯛꯁꯦ ꯄꯥꯡꯊꯣꯛꯇ꯭ꯔꯤ ꯃꯇꯝ ꯂꯩꯇ꯭ꯔꯦ ꯀꯥꯏꯅ ꯑꯗꯨꯝ ꯈꯜꯂꯝꯕꯅꯦꯕ
ꯑꯥ
ꯍꯧꯖꯤꯛꯅ ꯑꯁ ꯑꯉꯥꯡ ꯌꯥꯝ ꯑꯣꯏꯔꯤꯗ ꯇꯜꯂꯦꯗ ꯑꯗꯨꯒꯨꯝꯕ ꯋꯥꯈꯜ ꯉꯥꯛꯇ ꯍꯧꯖꯤꯛꯇꯤ ꯎꯝ ꯂꯥꯛꯑꯦ ꯂꯥꯛꯑꯦ
ꯑꯦꯁ ꯅꯪꯒꯤꯗꯣ ꯎꯝ ꯅꯪ ꯅꯪꯒꯤꯗꯣ ꯇꯟꯕꯩ ꯇꯟꯕꯩ ꯃꯥꯜꯒꯣ ꯅꯪꯒꯤꯗꯣ ꯇꯟꯕꯤꯒꯅꯨ ꯇꯟꯕꯤꯒꯅꯨ ꯍꯣꯠꯅ ꯍꯣꯠꯅꯕꯥ ꯂꯦꯞꯄꯤꯒꯅꯨ
ꯑꯩꯅ ꯇꯧꯒꯗꯕ ꯊꯕꯛ ꯃꯌꯥꯝꯁꯦ ꯀꯣꯚꯤꯠꯅ ꯂꯣꯏ ꯃꯥꯡꯍꯟꯈꯤꯕ ꯑꯗꯨꯗꯅꯦ ꯑꯩꯅ ꯎꯄꯥꯏ ꯂꯩꯇꯕꯁꯦ
ꯇꯠꯇꯗꯤ ꯍꯥꯝ ꯃꯆꯥ ꯃꯆꯥ ꯈꯨꯟꯗꯗꯤ ꯎꯝ ꯃꯤꯁꯤꯡꯅ ꯀꯩꯅꯣ ꯈꯨꯝꯒꯤ ꯈꯨꯟꯒꯤ ꯀꯨꯝꯍꯩꯒꯨꯝꯕ ꯂꯩꯕ ꯃꯇꯝꯗ ꯆꯤꯞꯁ ꯒꯦ꯭ꯁꯀ ꯀꯧꯔꯒ ꯗꯣꯅꯦꯁꯟ ꯃꯌꯥꯝ ꯌꯥꯝꯒ ꯄꯤꯔꯝ
ꯃꯥꯅꯦ ꯃꯥꯅꯦ
ꯅꯪꯒꯤ ꯀꯔꯤꯕ ꯒ꯭ꯂꯣꯛꯁ ꯑꯗꯨ
ꯑꯦ ꯑꯆꯧ ꯑꯃ ꯍꯥꯞꯄꯒ ꯑꯩꯁ ꯅꯥꯟꯅꯒ ꯂꯛꯑꯒ ꯑꯩꯁ ꯗꯣꯅꯦꯁꯟ ꯁꯤ ꯅꯨꯄꯤꯅ ꯁꯤ ꯃꯤꯡ ꯀꯧꯕ ꯅꯨꯄꯤꯅ ꯑꯥ ꯆꯤ꯭ꯐꯁ ꯀꯦꯁꯅ ꯎꯝ ꯂꯤꯁꯤꯡꯗ ꯂꯥꯛ ꯗꯣꯅꯦꯁꯟ ꯄꯤꯔꯝꯒꯦ ꯇꯧꯔꯝꯗꯣꯏꯅꯦꯕ ꯑꯁ ꯀꯣꯕꯤꯠꯅ ꯂꯣꯏ ꯀꯥꯏ ꯍꯟꯂꯦꯕ
ꯀꯣꯕꯤꯗ ꯅ ꯂꯣꯏ ꯀꯥꯏ ꯍꯜꯂꯦ ꯀꯣꯕꯤꯠ ꯀꯥꯏ ꯍꯥꯟꯕꯗꯒꯤ ꯕꯤ ꯑꯦ ꯂꯣꯏꯔꯦ ꯕꯤ ꯑꯦ ꯂꯣꯏꯔꯒ
ꯀꯔꯤꯅꯣ ꯑꯁꯦꯡꯕ ꯅꯪ ꯌꯥꯝ ꯑꯉꯥꯡ ꯑꯣꯏꯗ꯭ꯔ ꯅꯪ ꯑꯗꯣ ꯑꯣꯖꯥꯁꯨ ꯑꯣꯏꯔꯝꯕ ꯑꯃꯨꯛ ꯍꯧꯖꯤꯛꯅ ꯑꯃꯨꯛ ꯊꯕꯛ ꯑꯅꯧꯕ ꯇꯧꯔꯝꯕ ꯀꯌꯥꯝ ꯊꯨꯕ ꯅꯪꯗꯣ
ꯑꯩꯗꯣ ꯒꯦꯞ ꯀꯔꯤꯝꯇ ꯄꯤꯗꯦ
ꯎꯝ ꯑꯗꯨꯗꯣ ꯑꯩꯅ ꯍꯥꯏꯕꯗꯤ ꯑꯗꯨ ꯑꯗꯨ ꯑꯣꯏꯔꯁꯨ ꯍꯧꯖꯤꯛꯇꯨꯅꯦ ꯇꯨ ꯑꯣꯏꯔꯤꯀꯥꯟꯗ ꯀꯩꯅꯣ ꯇꯧꯔꯗꯤ ꯌꯦꯡꯉꯣꯅꯦ ꯄꯤꯌꯦꯗ ꯅꯪ ꯑꯉꯥꯡ ꯌꯥꯝ ꯑꯣꯏꯔꯤꯉꯩꯗꯥ ꯇꯧꯔꯝꯕꯅꯦꯕ ꯎꯝ
ꯅꯠꯇꯦ ꯑꯩ ꯁꯤꯛꯁꯇꯤꯟ ꯁꯤꯛꯁꯇꯤꯟ ꯌꯔꯁꯇ ꯑꯣꯏꯔꯝꯅꯤ ꯑꯩ ꯀ꯭ꯂꯥꯁ ꯇꯦꯟ ꯄꯥꯁ ꯇꯧꯔꯤꯗꯣ
ꯑꯥ ꯇꯤꯟꯇꯤ ꯋꯥꯟꯗ ꯑꯣꯏꯔꯁꯨ ꯇꯤꯟꯇꯤ ꯋꯥꯟꯗ ꯕꯤꯌꯦ ꯂꯣꯏꯔꯁꯨ ꯍꯥꯏꯗꯨꯏꯕ ꯀꯌꯥ ꯑꯣꯖꯥ ꯃꯨꯛ ꯑꯣꯏꯔꯒꯦ
ꯁꯤ ꯃꯥ ꯈꯛꯇꯅꯦ ꯁꯤꯒꯤ ꯃꯥ ꯑꯩ ꯒꯦꯞ ꯁꯨꯛ ꯊꯝ ꯊꯝꯗꯦ ꯕꯤ ꯑꯦ ꯂꯣꯏꯔꯒ ꯗꯥꯏꯔꯦꯛ ꯑꯣꯖꯥ ꯑꯣꯏꯔꯦ ꯆꯍꯤ ꯑꯃ ꯆꯤ ꯑꯃ ꯑꯣꯖꯥ ꯑꯣꯏꯕ ꯂꯣꯏꯔꯒ ꯑꯁꯤꯗ ꯒꯦꯞꯁꯨ ꯊꯝ ꯊꯝꯗꯦ
ꯑꯣ ꯑꯗꯨꯒꯤ ꯁꯨ ꯑꯣꯏꯔꯕꯅꯤ ꯌꯥꯝ ꯊꯨꯕ ꯅꯪꯒꯤꯗꯣ ꯑꯗꯨꯒꯤ ꯅꯪ ꯁꯤꯛꯁꯇꯤꯟ ꯑꯩꯈꯣꯏꯅ ꯁꯚꯦꯟꯇꯤꯟ ꯑꯣꯏꯕ ꯅꯪꯗ
ꯑꯣ ꯑꯩ ꯐꯤꯐꯇꯤꯟꯗ ꯁꯤꯛꯁꯇꯤꯟꯗ ꯑꯣꯏꯕꯅꯦ ꯑꯩꯅ ꯊꯥꯕꯗꯣ
ꯍꯪꯗꯦ ꯑꯗꯣ ꯑꯩ ꯑꯩꯒꯤ ꯁꯦꯚꯦꯟꯇꯤꯟ ꯈꯔ ꯍꯦꯟꯕꯒꯨꯝꯗꯧꯔꯦ ꯑꯩ ꯊꯥꯕꯗꯣ
ꯑꯥ
ꯍꯣꯏꯗꯤ ꯎꯝ ꯈꯔ
ꯎꯝ ꯎ ꯑꯗꯣ ꯊꯦꯡꯉꯁꯨ ꯌꯥꯝ ꯊꯦꯡꯕꯗꯤ ꯑꯣꯏꯗ꯭ꯔꯦꯗ ꯍꯧꯖꯤꯛ ꯀꯥꯟ ꯑꯉꯥꯡ ꯑꯣꯏꯗꯤ ꯉꯟ ꯉꯟ ꯅꯥ ꯀꯩꯅꯣ ꯇꯧꯕ ꯈꯣꯢ ꯂꯩꯔꯦꯗꯒꯣ
ꯑꯁ ꯌꯥꯝ ꯉꯟꯅ ꯀꯥꯕꯅꯦꯍꯦ ꯏꯅꯥꯎꯅꯨꯄꯥꯁꯨ ꯃꯥ ꯀꯩꯅꯣ ꯇꯧꯕꯅꯤꯍꯦ ꯆꯍꯤ ꯑꯍꯨꯝ ꯃꯔꯤ ꯁꯨꯗ꯭ꯔꯤꯉꯩꯗ ꯑꯁꯨꯛ ꯀꯥꯕ ꯍꯧꯎꯔꯕꯅꯤ ꯃꯥꯁꯨ꯫
ꯍꯟꯗꯛꯇꯤ ꯁꯤ ꯉꯥꯛꯇꯅꯤꯗ ꯃꯤꯁꯤꯡꯁꯦ ꯑꯗꯨꯒ ꯀ꯭ꯂꯥꯁꯃꯨꯛꯀ ꯖꯥꯝ ꯇꯧꯒꯅꯤ ꯀꯥ ꯀꯥꯔꯒ
ꯑꯁ ꯑꯩꯗꯤ꯫ ꯑꯁ ꯇꯨꯗ ꯑꯩꯈꯣꯢ ꯂꯥ ꯏ ꯀꯩꯅꯣ ꯀꯩꯅꯣ ꯑꯁ ꯇꯨ ꯃꯇꯝ ꯍꯤꯢꯔ ꯕꯣꯔꯗꯤꯡ ꯂꯩꯕꯗ ꯑꯁ ꯏꯔꯨꯕꯒꯥ ꯍꯩꯇꯕꯅꯦ ꯑꯩꯈꯣꯢ ꯐꯤ ꯁꯨꯕꯁꯨ ꯍꯩꯇꯕ ꯑꯗꯨ ꯃꯇꯝꯗ ꯕꯣꯔꯗꯤꯡ ꯂꯩꯔꯛ ꯆꯨꯝꯅꯥ ꯀꯩꯍꯥꯏꯗ꯭ꯔꯥ ꯑꯗꯨꯒ ꯑ ꯑꯗꯨ ꯑꯣꯖꯥ ꯑꯩꯈꯣꯏꯁꯨ ꯀꯩ ꯍꯥꯢꯁꯤꯔ ꯐꯖꯅ ꯌꯦꯡꯁꯤꯟꯗꯕ ꯍꯥꯏꯇꯥꯔꯦ ꯑꯗꯨꯝ ꯑꯉꯥꯡ ꯑꯣꯏꯕꯅꯤꯅ ꯃꯣꯏꯗ ꯇꯥꯏꯅꯕ ꯌꯥꯔꯦꯕ
ꯎꯝ꯫
ꯑꯉꯥꯡ ꯊꯤ ꯑꯣꯏꯕ ꯑꯩꯈꯣꯏ ꯏꯁꯥꯅ ꯀꯩꯅꯣ ꯇꯧꯕ ꯉꯝꯕ ꯑꯣꯏꯔꯗꯤ ꯃꯣꯏꯅ ꯇꯥꯏꯅ ꯌꯥꯕꯥ ꯑꯗꯨꯝ ꯃꯣꯏꯒ ꯂꯩꯃꯤꯟꯅꯔ ꯃꯣꯏ ꯁꯨꯡꯌꯦꯡ ꯌꯦꯡꯕꯤꯗꯕꯗꯣ ꯃꯣꯏ ꯀꯩꯅꯣ ꯑꯁ ꯑꯗꯨ ꯃꯇꯝꯗ ꯏꯁꯤꯡꯅ ꯋꯥꯠꯄꯅꯦ ꯏꯁꯤꯡ ꯋꯥꯔꯀꯥꯟꯗ ꯑꯃꯨꯛ ꯏꯁꯤꯡ ꯃꯣꯠꯄ ꯀꯩꯅꯣ ꯑꯃ ꯏꯁꯇ꯭ꯔꯤꯝꯒꯤꯗꯣ ꯇꯨꯔꯦꯟ ꯃꯆꯥ ꯃꯆꯥꯒꯤꯗꯣ ꯑꯗꯨꯗ ꯆꯠꯂꯒ ꯀꯥꯡ ꯃꯌꯥꯝ ꯃꯔꯛꯇ ꯑꯃꯨꯛ ꯆꯠꯂꯅꯤ꯫
ꯑꯁ ꯑꯗꯨ ꯁꯀꯦꯕꯦꯁ ꯑꯃꯨꯛ ꯊꯣꯛꯂꯛꯑꯅꯤ ꯑꯗꯨꯝ ꯀꯌꯥ ꯑꯁ꯫ ꯍꯧꯖꯤꯛꯀꯥꯟꯗꯤ ꯀꯦꯕꯤꯁ ꯃꯆꯥ ꯃꯆꯥ ꯊꯣꯛꯂꯛꯑꯗꯤ ꯑꯩꯈꯣꯏꯗꯣ ꯌꯨꯝ ꯑꯗꯨꯝ ꯊꯥꯕꯅꯦꯕ ꯑꯁ ꯑꯗꯨ ꯑꯁ ꯑꯗꯨ ꯃꯇꯝꯗꯗꯤ ꯅꯤꯁꯥ ꯂꯣꯏ ꯄꯨꯂꯞ ꯊꯣꯛꯑꯁꯨ ꯑꯗꯨꯝ ꯂꯩꯍꯟꯗꯣꯏꯅꯦ꯫ ꯈꯜꯂꯦ꯫ ꯍꯤꯗꯥꯛ ꯇꯛꯏꯕ ꯇꯩꯗ꯭ꯔꯁꯨ ꯍꯪꯉꯣꯏ ꯑꯗꯨꯝ ꯀꯩꯅꯣ ꯀꯩꯁꯨ ꯌꯦꯡꯁꯤꯜꯂꯣꯏ ꯃꯣꯏꯅ ꯇꯧ ꯃꯣꯏꯅ ꯌꯦꯡꯁꯤ ꯌꯦꯟꯁꯤꯟꯗꯕꯁꯦ ꯂꯥꯏꯔꯤꯛ ꯄꯥꯕ꯭ꯔꯥ ꯊꯕꯛ ꯇꯧꯕ꯭ꯔꯥ ꯇꯨꯝꯕ꯭ꯔꯥ ꯍꯧꯒꯠꯄ꯭ꯔꯥ ꯁꯤ ꯈꯛꯇꯅꯤ ꯑꯩꯈꯣꯏ ꯏꯁꯥꯒꯤꯗꯤ ꯀꯔꯤꯝ ꯌꯦꯡꯕꯤꯕ ꯅꯠꯇꯦꯕ ꯑꯁ ꯋꯥ ꯕꯅꯦ ꯑꯗꯨ ꯃꯇꯝꯗꯗꯤ ꯁꯥꯎ ꯁꯥꯎꯅꯤꯡꯉꯦꯅ ꯑꯃꯨꯛ ꯈꯜꯂꯗꯤ ꯀꯩꯝ ꯌꯦꯡꯕꯤꯗꯕꯗꯣ꯫
ꯎꯝ
ꯎꯝ ꯑꯩꯈꯣꯏ ꯏꯁꯥꯅ ꯌꯦꯡꯁꯤꯟꯕ ꯍꯩꯕ ꯑꯣꯏꯔꯝꯃꯗꯤ ꯀꯩꯁꯨ ꯈꯜꯂꯣꯏꯗꯕ ꯑꯗꯨ
ꯀ꯭ꯂꯥꯁ ꯇꯨꯗꯤ ꯌꯥꯝ ꯉꯜꯂꯤꯗ ꯅꯨꯡ ꯅꯨꯡꯕꯨ ꯅꯨꯡꯁꯤꯗ ꯀ꯭ꯂꯥꯁ ꯇꯨꯒꯨꯝꯕꯗꯤ
ꯎꯝ ꯍꯧꯖꯤꯛꯀꯥꯟ ꯀ꯭ꯂꯥꯁ ꯇꯨ ꯑꯉꯥꯡꯗꯨ ꯀꯣꯏꯌꯦ ꯅ ꯃꯆꯥ ꯃꯆꯥꯗ ꯑꯩꯁꯨ ꯃꯥꯏꯟ ꯂꯩꯔꯝꯒꯅꯤꯀꯣ ꯈꯜꯂꯝꯃꯤꯅꯦ ꯑꯩ꯫
ꯅꯨꯡꯁꯤ ꯅꯨꯡꯁꯤꯕ ꯍꯥꯏꯗꯤ ꯒ꯭ꯌꯥꯟ ꯇꯥꯗ꯭ꯔꯤꯕꯀꯣ ꯃꯃꯥ ꯃꯄꯥꯥ ꯅꯛꯇ ꯂꯩꯔꯒ ꯍꯥꯏꯗꯤ ꯅꯤꯡꯉꯥꯏ ꯇꯧꯒꯗꯕ ꯃꯇꯝꯅꯦꯕ
ꯎꯝ ꯑꯩꯗꯤ ꯑꯍꯥꯟꯕ ꯂꯩꯕ ꯃꯇꯝꯝꯗꯗꯤ ꯀꯩ ꯍꯥꯢꯁꯤꯔ ꯑꯁ ꯀꯔꯤ ꯍꯥꯏꯗꯣꯏꯅꯣ ꯑꯗꯨ ꯃꯇꯝꯗꯨ ꯀꯞꯄꯒ ꯀꯩꯅꯣ ꯅꯤꯡꯉꯥꯏ ꯇꯧꯕꯁꯨ ꯌꯥꯗꯕ ꯑꯣꯖꯥꯈꯣꯏꯅ ꯑꯃꯨꯛ ꯇꯧꯔꯗꯤ ꯀꯩꯅꯣ ꯇꯧꯕꯗꯣ
ꯑꯥ
ꯑꯗꯨꯗ ꯑꯗꯨꯗꯁꯨ ꯅꯠꯇꯅ ꯏꯃꯥꯟꯅꯕꯈꯣꯏ ꯃꯃꯥꯡꯗ ꯏꯀꯥꯏꯌꯦꯒꯨꯝꯕꯗꯣ ꯑꯗꯨꯝ ꯑꯉꯥꯡ ꯑꯣꯏꯔꯁꯨ ꯅꯣꯛꯊꯤꯕꯗꯤ ꯑꯗꯨꯝ ꯀꯩꯅꯣ ꯇꯧꯋꯦꯗꯅ ꯑꯉꯥꯡ ꯑꯣꯏꯔꯤꯉꯩꯗꯒꯤ ꯑꯗꯨꯒꯤ ꯑꯗꯨꯒꯤꯁꯨ ꯀꯟ ꯑꯁ ꯑꯗꯨꯝ ꯂꯩꯔꯛꯄꯗꯣ꯫
ꯅꯪꯕꯨ ꯏꯀꯥꯏꯕ꯭ꯔꯅꯦ
ꯖꯥꯠ ꯖꯥ ꯃꯤ꯫
ꯑꯦ ꯑꯍ꯫
ꯏꯍꯤ꯫
ꯀꯩꯗ ꯅꯪꯕꯨ ꯏꯀꯥꯏꯕ꯭ꯔꯣ ꯍꯥꯏꯔꯒ ꯅꯣꯏꯗꯨꯅ
ꯏꯀꯥꯏꯁꯤꯗꯗꯤ ꯀꯩꯅꯣ ꯑꯉꯥꯡꯔꯤꯉꯩꯗꯗꯤ ꯀꯩ ꯍꯥꯏꯗꯦ ꯀꯞꯇꯤ ꯀꯞꯅꯤꯡꯉꯕꯅꯣ ꯀꯞꯄꯁꯨ ꯃꯤꯅ ꯑꯃꯨꯛ ꯅꯣꯛꯊꯤꯒꯅꯤ ꯇꯧꯔꯒ ꯈꯜꯂꯒ ꯀꯞ ꯀꯞ ꯀꯞꯅꯤꯡꯉꯁꯨ ꯈꯥꯡꯕꯗꯣ
ꯈꯥꯡꯕ ꯌꯥꯗꯦ ꯀꯞꯅꯤꯡꯗꯤ ꯀꯞꯀꯗꯕꯅꯤ ꯅꯣꯛꯅꯦꯗꯤ ꯅꯣꯛꯀꯗꯕꯅꯤ꯫
ꯑꯗꯨ ꯃꯇꯝꯗ ꯀꯗꯔꯈꯣꯏ ꯄꯦꯔꯦꯟꯁꯈꯣꯏꯒ ꯂꯥꯛꯑꯗꯤ ꯑꯁ ꯃꯣꯏ ꯂꯥꯛꯄ ꯃꯇꯝꯗ ꯌꯥꯝ ꯍꯔꯥꯎꯔꯅꯤ ꯑꯗꯨꯣ ꯃꯣꯏ ꯍꯟꯒꯅꯤ ꯍꯥꯏꯗꯤ ꯑꯁ꯫ ꯄꯤꯗ ꯀꯗꯣ ꯀꯃꯤꯠꯇꯒ ꯄꯤꯁꯦ ꯄ ꯊꯟꯗꯦꯕꯗ ꯃꯤꯠꯇꯨ ꯈꯨꯝꯖꯤꯟꯕ ꯍꯧꯒꯔꯗꯤ꯫
ꯃꯣꯏ ꯃꯣꯏ ꯃꯅꯥꯛꯇ ꯂꯩꯒꯦ ꯍꯥꯏꯗꯅ ꯑꯗꯨꯗ
ꯎꯝꯝ
ꯑꯗꯨꯕꯨꯗꯤ ꯅꯪꯒꯤ ꯏꯁꯣꯟꯕꯅꯦꯗꯥ
ꯍꯗ꯭ꯔꯗ ꯑꯩꯁ ꯎꯝ ꯈꯔ ꯄꯪꯕꯩꯔꯥ ꯀꯟꯕ ꯁꯥꯕꯩꯔꯥ ꯈꯪꯗ꯭ꯔꯦ ꯑꯩꯁꯨ ꯑꯗꯨꯝ ꯂꯩꯔꯛꯄꯅꯦꯅ
ꯑꯗꯨ ꯑꯣꯏꯔꯁꯨ ꯍꯣꯁꯇꯦꯜꯗ ꯂꯩꯕꯁꯦ ꯑꯗꯨꯝ ꯐꯗꯤ ꯐꯕꯅꯦ ꯍꯥꯏꯗꯤ ꯑꯦꯛꯁ ꯑꯦꯛꯁꯄꯤꯔꯤꯌꯦꯟꯁꯇꯨꯀꯣ ꯌꯥꯝ ꯐꯕꯅꯦ꯫
ꯍꯣꯏ ꯑꯗꯨ ꯑꯩꯗꯤ ꯉꯟꯃꯟꯗ꯭ꯔ ꯍꯤꯍꯤ
ꯍꯣꯏ ꯉꯟꯃꯟꯕꯗꯨꯗ ꯅꯨꯡꯁꯤꯕ
ꯎꯝ ꯑꯁ ꯑꯩꯗꯤ ꯑꯉꯥꯡꯈꯣꯏꯒꯗꯣꯏ꯫ ꯑꯗꯨꯝ ꯀꯩ ꯍꯥꯏꯁꯤꯔꯥ ꯆꯍꯤ ꯑꯃ ꯑꯅꯤꯒꯨꯝꯕꯗꯤ ꯊꯝꯕꯗꯤ ꯌꯥꯏꯗ꯫ ꯕꯣꯔꯗꯤꯡꯒꯨꯝꯕ ꯍꯣꯁꯇꯦꯜꯗ ꯃꯤꯒ ꯄꯨꯟꯅꯟꯕꯗꯣ ꯑꯩ ꯊꯦꯡꯅꯩꯕ ꯃꯤꯁꯤꯡꯁꯦ꯫
ꯎꯝ ꯎꯝ
ꯕꯣꯔꯗꯤꯡ ꯂꯩꯔꯛꯄ ꯈꯣꯏꯒ ꯁꯨꯡꯂꯩ ꯂꯩꯔꯛꯇꯕꯈꯣꯏꯗꯣ꯫ ꯌꯥꯝ ꯇꯣꯡꯉꯥꯜꯂꯦꯕ ꯕꯣꯔꯗꯤꯡ ꯂꯩꯔꯛꯄ ꯑꯩꯈꯣꯏꯗꯤ ꯁꯨꯃꯥꯏꯅ ꯇꯧꯔꯗꯤ ꯃꯤꯁꯤꯡꯗꯤ ꯁꯨꯃꯥꯏꯅ ꯇꯧꯅꯩ ꯀꯔꯤꯒꯨꯝꯕ꯫ ꯃꯥꯏꯅ ꯌꯦꯟꯅꯕꯒꯨꯝꯕꯗꯣ
ꯎꯨꯝ ꯎꯨꯝ
ꯍꯣꯏꯗ ꯌꯦꯟꯅꯥꯗ꯭ꯔꯁꯨ ꯃꯤꯒꯤ ꯋꯥꯈꯟꯒꯗꯨ ꯌꯥꯝ ꯈꯪꯗꯕꯅꯦꯕ ꯃꯣꯏꯒꯤ ꯑꯗꯨꯝ ꯃꯣꯏꯒꯤ ꯌꯨꯝꯗꯒꯤ ꯀꯩꯅꯣꯗꯣ
ꯎꯝ
ꯑꯁꯔ ꯌꯨꯝꯗꯒꯤ ꯈꯉꯛꯄꯈꯣꯏꯗꯣ ꯑꯗꯨꯝ ꯌꯨꯝꯗ ꯈꯛꯇ ꯇꯧꯔꯛꯄ ꯑꯩꯈꯣꯏꯗꯣ ꯑꯗꯨꯝ ꯈꯛꯇ ꯈꯜꯂꯦꯕ ꯃꯄꯥꯟꯗꯗꯤ ꯀꯩ ꯍꯥꯏꯗ꯭ꯔꯥ ꯑꯩꯈꯣ ꯃꯤꯁꯤꯡꯁꯦ ꯋꯥꯈꯜꯒꯗꯣ ꯋꯥ ꯉꯥꯡꯅꯕꯒꯨꯝꯕ ꯃꯤ ꯁꯥꯎꯒꯟꯕꯒꯨꯝꯕ ꯑꯩꯈꯣꯏꯒꯤ ꯈꯪꯁꯨ ꯌꯥꯝ ꯈꯪꯕꯅꯦꯕ ꯃꯤꯁꯤꯡꯁꯦ ꯑꯗꯨꯃꯥꯏꯅ ꯂꯩꯃꯤꯟꯅꯑꯗꯤ ꯎꯝ ꯌꯦꯟꯅꯕꯒꯨꯝꯕ꯫ ꯑꯗꯨꯈꯣꯏꯗꯤ ꯍꯦꯟꯅ ꯍꯩꯕꯅꯦꯕ
ꯃꯥꯅꯦ ꯃꯥꯅꯦ ꯕꯣꯔꯗꯤꯡ ꯂꯩꯕꯤꯁꯨ ꯑ ꯐꯥꯕ ꯑꯃꯗꯤ ꯂꯩꯌꯦ ꯁꯤꯁꯦ ꯑꯩꯒꯤ ꯆꯦꯆꯦꯒꯤ ꯃꯆꯥꯁꯦ ꯑꯁ ꯕꯣꯔꯗꯤꯡꯗ ꯂꯥꯏꯔꯤꯛ ꯄꯥꯝꯅꯤꯡꯗꯕꯀꯣ ꯃꯥꯁꯦ꯫
ꯎꯝ
ꯀꯦꯖꯤ ꯕꯤ ꯀꯥꯔ ꯐꯥꯎꯕ ꯑꯦ ꯐꯣꯔ ꯑꯦꯄꯜ ꯐꯥꯎꯕ ꯈꯪꯗꯦꯕ ꯃꯥꯁꯦ
ꯑꯥ ꯑꯍ꯫
ꯂꯝ ꯍꯦꯟꯕꯩ ꯆꯥꯡꯗꯣ ꯑꯗꯨꯒꯤꯕꯣ ꯑꯩꯅ ꯃꯇꯝ ꯈꯔ ꯊꯝꯁꯦꯅ ꯊꯝꯕꯅꯦꯕꯀꯣ
ꯑꯥ
ꯃꯥꯁꯨ ꯂꯩꯅꯤꯡꯅ ꯀꯔꯤꯅꯣ ꯈꯟꯗꯦ ꯑꯗꯨ ꯗꯣ ꯏꯪꯂꯤꯁ ꯉꯥꯡꯕ ꯍꯩꯔꯦꯕ ꯃꯥ ꯍꯧꯖꯤꯛ
ꯎꯨꯝ ꯑꯁꯤꯈꯩ ꯑꯥ ꯁꯨꯈꯪ ꯈꯪꯗꯕ ꯈꯣꯠꯗꯐꯧ ꯑꯗꯨꯃꯥꯏꯅ ꯂꯩꯔꯛꯃꯤꯟꯅꯔꯛꯑꯗꯤ ꯑꯁ꯫ ꯑꯦꯁ ꯑꯦ ꯆꯥꯎꯔꯛꯑꯀꯥꯟꯗ ꯃꯤꯒ ꯄꯨꯟꯕ ꯍꯩꯇꯕꯗꯣ ꯃꯤ ꯃꯥ ꯄꯥꯟꯗ ꯊꯣꯛꯃꯤꯟꯅꯔꯒ ꯑꯃꯨꯛ ꯁꯨꯃꯥꯏꯅ ꯌꯨꯝꯗ ꯊꯝ ꯊꯝ ꯊꯝꯃꯒ ꯂꯥꯁꯇ ꯀꯩꯅꯣ ꯇꯧꯔꯛꯄ ꯃꯇꯝꯗ ꯋꯥ ꯊꯥꯗꯣꯛꯄꯤꯕꯗꯣ꯫ ꯃꯥꯏ꯭ꯅ ꯇꯧꯕꯗ ꯃꯣꯏꯒꯤ ꯀꯩ ꯍꯥꯏꯁꯦ ꯃꯤ ꯄꯨꯟꯕꯁꯨ ꯍꯩꯇ꯭ꯔꯕ ꯃꯤꯒ ꯋꯥꯈꯜꯒꯗꯨ ꯃꯤꯒ ꯋꯥꯈꯜꯁꯨ ꯃꯣꯏ ꯃꯤ ꯋꯥꯈꯜ ꯀꯃꯥꯏꯅ ꯈꯟꯒꯦꯒꯨꯝꯕꯁꯨ ꯌꯥꯝ ꯍꯩꯇꯕ ꯑꯗꯨꯝ ꯃꯥ ꯃꯁꯥ ꯃꯁꯥꯒꯤ ꯑꯗꯨꯃꯥꯏꯅ ꯇꯧꯔꯛꯄꯗꯥ
ꯎꯨꯝ ꯎꯨꯝ
ꯕꯣꯔꯤꯡ ꯆꯨꯕ꯭ꯔꯥ
ꯁꯨꯗꯦꯗꯥ꯫
ꯑꯃꯨꯛ ꯀꯟꯗ ꯅꯣꯛꯂꯛꯏꯌꯦ꯫
ꯅꯤꯡꯉꯛꯄ ꯃꯤꯁꯤꯡꯁꯦ ꯃꯤ ꯑꯃꯕꯨ ꯉꯥꯡꯍꯟꯗꯕꯤꯗ ꯃꯤ ꯃꯇꯣꯝꯗ ꯉꯥꯡꯕ ꯍꯥꯏꯁꯤ ꯕꯣꯔꯤꯡ ꯆꯨꯒꯅꯤꯌꯦ ꯑꯩ ꯈꯪꯉꯦꯕ ꯅꯍꯥꯟꯗꯣ ꯃꯤ ꯑꯃ ꯁꯨꯃꯥꯏ ꯁꯨꯝ ꯃꯥꯅ ꯂꯣꯏ ꯉꯥꯈꯒ ꯂꯩꯁꯜꯂꯦꯕ꯫
ꯑꯁ ꯑꯁ ꯑꯩꯕꯨꯗꯤ ꯀꯩꯝ ꯀꯥꯏꯗꯦ ꯑꯗꯨꯝ ꯅꯨꯡꯉꯥꯏ ꯇꯥꯕ ꯑꯗꯨꯝ ꯅꯨꯡꯉꯥꯏ
ꯎꯝ ꯇꯧꯔꯒ ꯑꯩꯁ ꯁꯤꯟꯈꯤꯅꯤꯕ ꯑꯩ꯫
ꯍꯁ
ꯑꯩꯏ꯫
ꯉꯥꯏ ꯉꯝꯗꯕ
ꯑꯁ ꯅꯠꯇꯦꯗ ꯉꯥꯏ ꯉꯝꯗꯕꯁꯨ꯫
ꯑꯁ ꯑꯩꯈꯣꯏꯕꯨꯁꯤ ꯑꯩꯈꯣꯏ ꯑꯩꯈꯣꯏꯕꯨꯁꯨ ꯑꯗꯨꯃꯥꯏ ꯇꯧꯔꯝꯅꯤꯗ
ꯀꯩꯅꯣꯕꯥ ꯀꯔꯤꯒꯤꯅꯣ ꯍꯥ ꯇꯧꯔꯝꯃꯦ ꯍꯥꯏꯗꯤ
ꯀꯣꯜꯒ ꯂꯣꯏꯅꯤꯡꯈ꯭ꯔꯦ ꯒꯥꯏꯅ
ꯇꯧꯔꯝꯃꯣꯏꯍꯦ ꯑꯩꯈꯪꯉꯤꯀꯣ ꯌꯥꯝ ꯍꯩꯅꯗꯕꯈꯣꯏꯗꯤ ꯌꯥꯔꯦꯗ ꯃꯤ ꯃꯤꯉꯣꯟꯗꯁꯨ ꯂꯣꯏꯅꯥ ꯍꯩꯅꯕ ꯍꯩꯅꯗꯕꯁꯨ ꯂꯩꯕꯅꯤꯅ
ꯅꯠꯇꯦ ꯑꯩ ꯑꯩꯅ ꯍꯥꯏꯗꯤ ꯅꯪꯁꯨ ꯇꯧꯔꯝꯅꯦꯕ
ꯍꯣꯏ ꯇꯧꯗꯦꯍꯦ ꯑꯁꯦꯡꯕꯅꯤ